ꯇꯥꯏ ꯎꯝ ꯆꯥꯛ ꯆꯥꯔꯁꯤꯔꯥ ꯇꯧꯔꯝꯕꯅꯤꯗ
ꯆꯥꯛ ꯉꯟꯂꯦ ꯅꯣꯏꯗꯤ
ꯄꯨꯡ ꯊꯦꯡꯉꯦ ꯀꯩꯅꯣ ꯍꯧꯖꯤꯛ
ꯑꯣ ꯍꯣꯏꯅꯦ ꯄꯨꯡ ꯅꯤꯄꯥꯟ ꯇꯥꯁꯜꯂꯛꯑꯦꯀꯣ
ꯎꯝ
ꯎꯝ ꯄꯨꯡ ꯅꯤꯄꯥꯟ ꯅꯣꯏꯗꯤ ꯀꯩ ꯍꯤꯟꯖꯥꯡ ꯊꯣꯡꯉꯕ
ꯉꯥ ꯊꯣꯡꯉꯦ
ꯑꯣ ꯉꯥ ꯌꯥꯝ ꯆꯥꯏꯅ
ꯑꯧ ꯃꯤ ꯆꯥꯛ ꯀꯧꯕ ꯑꯗꯨꯅꯅꯦ
ꯑꯣ ꯃꯤ ꯀꯅꯥ ꯆꯥꯛ ꯀꯧꯒꯦ
ꯑꯈꯣꯏ ꯁꯤꯗꯒꯤ ꯏꯆꯦ ꯑꯃ ꯆꯥꯛꯀꯧꯔꯤ
ꯎꯝ ꯐꯩ ꯐꯩ
ꯎ ꯆꯥꯛ ꯆꯥꯔꯕ꯭ꯔꯣ
ꯑꯩ ꯆꯥꯛꯀꯧꯕ ꯆꯠꯀꯦ ꯇꯧꯕꯅꯦ
ꯀꯥꯏꯗ
ꯎꯝ ꯑꯩꯈꯣꯏ ꯏꯗꯣꯝꯆꯥ ꯍꯣꯢꯗ ꯆꯥꯛꯁꯨ ꯆꯥꯁꯦ ꯂꯥꯛꯑꯣꯌꯦ ꯉꯥ ꯊꯣꯡꯉꯦ ꯑꯗꯨ ꯆꯠꯂꯨꯒꯦ
ꯆꯨꯝꯅ ꯁꯨꯝ ꯀꯧꯔꯤꯔꯥ ꯀꯩꯒꯤꯅꯣ
ꯎꯝ ꯆꯨꯝꯅ ꯀꯧꯕꯅꯦ ꯆꯥꯃꯤꯟꯅꯗꯕ ꯀꯨꯏꯔꯦ ꯎꯅꯗꯕ ꯀꯨꯏꯔꯦꯅ
ꯀ꯭ꯌꯥꯝ ꯂꯥꯞꯅꯒꯦ ꯍꯥꯏꯁꯤꯕꯣ ꯑꯥꯎ
ꯑ ꯂꯥꯞꯅꯗꯦ ꯑꯈꯣꯏ ꯃꯅꯤꯡꯗꯅꯤ ꯌꯨꯝꯊꯣꯡ ꯑꯅꯤ ꯑꯍꯨꯝ ꯆꯠꯂ ꯂꯩꯔꯦ ꯅꯪꯅ ꯊꯣꯡꯉꯤꯔꯣ
ꯅꯠꯇꯦ
ꯀꯅꯥ ꯊꯣꯡꯒꯦ
ꯑꯩꯈꯣꯏ ꯃꯥꯅ ꯊꯣꯡꯉꯦ ꯑꯗꯨꯗꯤ ꯅꯣꯏꯗꯤ ꯆꯥꯛ ꯊꯣꯡꯗ꯭ꯔꯕ
ꯑꯥ ꯆꯥꯛꯄꯨꯗꯤ ꯊꯣꯡꯒ꯭ꯔꯦ ꯆꯥꯛ ꯊꯥꯡꯗꯣꯏꯅꯦ ꯍꯟꯖꯥꯡꯗꯤ ꯃꯣꯏ ꯆꯥꯔꯨꯗꯣꯏꯅꯤ
ꯀꯅꯥ ꯀꯅꯥ ꯆꯠꯇꯣꯢꯅꯣ
ꯑ ꯑꯩꯈꯣꯏ ꯃꯥꯒ ꯑꯩꯒꯅꯤꯗ ꯅꯣꯏꯗꯤ ꯀꯩ ꯉꯥ ꯊꯣꯡꯉꯤꯅꯣ
ꯔꯧ ꯊꯣꯡꯉꯦ
ꯎꯝ ꯔꯧ ꯊꯣꯡꯗꯅ ꯑꯍꯥꯎ ꯑꯍꯥꯎ ꯆꯥꯔꯤꯅꯦ ꯅꯪꯅ ꯊꯣꯡꯉꯤꯔꯣ
ꯊꯣꯡꯗꯦ ꯑꯈꯣꯏ ꯏꯃꯥꯟ ꯊꯣꯡ
ꯎꯝ ꯏꯕꯦꯝꯃꯥ ꯅꯍꯥꯟꯗꯤꯅꯦ ꯑꯥ ꯂꯧ ꯀꯨꯝꯕ ꯆꯠꯂꯨꯏꯌꯦ ꯂꯧꯀꯨꯝꯕ ꯅꯣꯏ ꯂꯧ ꯀꯨꯝ ꯆꯠꯇ꯭ꯔꯣ
ꯆꯠꯇꯦ
ꯎꯝ ꯕꯗꯤ ꯄꯩꯁꯥ ꯄꯥꯏꯕꯅꯤꯅ ꯅꯋꯥ ꯊꯕꯛ ꯇꯧꯕꯅꯤꯅ ꯅꯨꯡꯉꯥꯏ ꯂꯩꯔꯝꯅꯤ
ꯂꯧꯀꯨꯝꯕ ꯆꯠꯂꯨꯌꯦ ꯑꯗꯨꯒꯗꯤꯅꯦ ꯂꯤꯟꯗꯨꯕꯨ ꯍꯦꯛꯇ ꯏꯅꯥꯛꯁꯤꯗꯅꯦ ꯄꯩꯁꯥ ꯇꯥꯟ ꯆꯠꯄꯗ ꯂꯤꯟꯆꯤꯛ ꯁꯤꯔꯝꯗꯣꯔꯦ ꯏꯕꯦꯝ
ꯏꯃꯥꯟꯅꯕꯤ ꯑꯃꯒ ꯆꯠꯂꯦ
ꯑ
ꯑꯗꯨꯒꯗꯤꯅꯦ ꯍꯦꯛꯇ ꯃꯥꯅ ꯋꯥꯡꯃꯗ ꯂꯩꯔꯦ ꯑꯩꯅ ꯋꯥꯡꯃꯗ ꯂꯩꯔꯦ
ꯑꯗꯨꯒ ꯍꯦꯛꯇ ꯀꯩꯅꯣꯅꯦ
ꯑꯗꯨꯗꯤ ꯑꯗꯨꯝ ꯀꯥꯈꯠꯂꯛꯑꯕ꯭ꯔꯥ
ꯑꯁ ꯀꯥꯏꯗꯩ ꯃꯊꯣꯡ ꯃꯔꯥꯡ ꯈꯪꯗ꯭ꯔꯅ ꯆꯦꯜꯂꯦ ꯏꯕꯦꯝꯃ ꯑꯩꯁꯦ ꯍꯨꯟꯗꯣꯛꯑꯝꯃ ꯆꯠꯈ꯭ꯔꯦ ꯏꯃꯥꯟꯅꯕꯤꯁꯤꯅ ꯂꯤꯟꯗꯨꯕꯨ ꯍꯦꯛꯇ ꯑꯆꯧꯕꯅꯦꯝꯃꯦ ꯁꯤꯜꯚꯔ ꯃꯆꯨꯒꯤ ꯃꯥꯜꯂꯦꯕꯀꯣ ꯂꯤꯟꯗꯣ ꯈꯪꯕ꯭ꯔꯥ ꯇꯥꯕ꯭ꯔꯣ
ꯇꯥꯏ ꯇꯥꯏ
ꯌꯦꯡꯗꯣ ꯁꯤꯜꯚꯔ ꯃꯆꯨ ꯃꯥꯜꯂꯦ ꯑꯗꯨꯒꯅꯦ ꯀꯩꯅꯣ ꯇꯧꯔꯦ ꯃꯥꯗꯤ ꯎꯕꯗ ꯍꯦꯟꯗꯣꯛ ꯑꯃ ꯆꯦꯟꯒ꯭ꯔꯦꯅꯦ ꯑꯩꯁꯦ ꯍꯦꯛꯇ ꯑꯩꯁꯤꯅꯅꯦ ꯃꯥꯁ ꯂꯤꯟꯗꯨꯕꯨꯅꯦ ꯏꯕꯦꯝꯃ ꯑꯩ ꯄꯥꯝꯕꯣꯝꯗꯩꯅ ꯍꯦꯟꯅ ꯆꯥꯎꯔꯝꯅꯤ ꯊꯦꯛ ꯊꯦꯛꯇꯅ ꯅꯣꯝ ꯅꯣꯝꯗꯅ ꯆꯠꯂꯤꯕ ꯃꯃꯩꯒꯗꯨꯅ ꯅꯦ ꯏꯁ ꯕꯦꯝꯃ ꯍꯣꯏꯃꯤ ꯂꯧ ꯀꯨꯝ ꯆꯠꯂꯤꯅꯦ ꯏꯕꯥꯅꯤ ꯄꯩꯁꯥ ꯇꯥꯟꯕ
ꯑꯣ
ꯑꯗꯨꯗꯅꯦ ꯂꯤꯟꯁꯤꯅꯅꯦ ꯍꯦꯛꯇ ꯆꯥꯎꯕ꯭ꯔꯕꯨ ꯀꯩꯅꯣꯅꯦ ꯄꯥꯝꯕꯣꯝꯗ ꯍꯦꯜꯂꯦ ꯍꯥꯏꯕ ꯆꯥꯎ ꯑꯗꯨꯒ ꯑꯩꯁꯦ ꯍꯦꯟꯗꯣꯛꯑꯝꯃ ꯆꯦꯟꯒ꯭ꯔꯦ ꯏꯃꯥꯟꯅꯕꯤꯁꯤꯅ
ꯑꯗꯨꯒꯗꯤ
ꯑꯩꯁꯦ ꯑꯃꯨꯛ ꯂꯧꯕ ꯂꯥꯛꯑꯦ ꯂꯤꯟꯗꯨꯅ ꯑꯩꯁꯦ ꯆꯠꯄꯗꯣ ꯉꯝꯗ꯭ꯔꯦ ꯀꯤꯔꯕꯅꯤꯅꯥ ꯎꯝ ꯑꯗꯨꯒꯗꯤ ꯑꯁ ꯏꯕꯦꯝꯃ ꯑꯣꯕꯤꯗ꯭ꯔꯣꯝꯅꯤ
ꯂꯧꯗꯨꯗꯤ ꯀꯌꯥꯝ ꯂꯥꯞꯄꯤꯒꯦ ꯅꯣꯏꯗꯒꯤ
ꯂꯧꯕꯨꯗꯤ ꯈꯔ ꯂꯥꯞꯄꯦ ꯌꯥꯝ ꯂꯥꯞꯄꯕꯨꯗꯤ ꯅꯠꯇꯦ
ꯎꯝ
ꯈꯔ ꯀꯩꯅꯣ ꯇꯧꯔꯦꯕ ꯂꯧꯗꯣ ꯂꯝ ꯂꯥꯞꯄꯕꯨꯗꯤ ꯅꯠꯇꯦꯗ ꯈꯣꯡꯅ ꯆꯠꯄꯗ ꯑꯗꯨꯝ ꯉꯝꯃꯦꯕ
ꯑꯣ ꯎꯝ ꯑꯗꯨꯗꯤ ꯅꯕꯥꯅꯦ ꯑꯗꯨꯝ ꯀꯥꯈꯠꯂꯛꯑꯦ
ꯎꯝ ꯑꯩ ꯃꯥꯜꯂꯦ ꯑꯩ ꯊꯗꯜ ꯂꯝꯃꯒ ꯆꯦꯟꯒ꯭ꯔꯦ ꯍꯥꯏꯔꯒ
ꯂꯧꯗꯨꯗꯤ ꯂꯣꯏꯁꯤꯜꯂꯝꯗ꯭ꯔꯦ
ꯎꯝ ꯂꯣꯏꯁꯤꯜꯂꯝꯗ꯭ꯔꯦ ꯂꯧꯗꯣ ꯀꯤꯗꯅ ꯆꯦꯂꯛꯑꯦ ꯏꯕꯦꯝꯃ ꯄꯩꯁꯥꯒ ꯀꯛꯈ꯭ꯔꯦ ꯏꯕꯦꯝꯃ ꯕꯦꯝꯃ ꯑꯗꯨꯒꯤ
ꯑꯣ ꯂꯣꯏꯁꯤꯜꯂꯝꯗ꯭ꯔꯕꯅꯤꯅ ꯄꯩꯁꯥꯗꯤ ꯀꯌꯥꯃꯨꯛꯀ ꯐꯪꯉꯦ
ꯁꯦ
ꯑꯥ
ꯗꯥ ꯎꯝ ꯃꯣꯏ ꯀꯩꯅꯣ ꯁꯥꯏꯌꯦ ꯅꯣꯡꯃꯗ ꯂꯨꯄꯥ ꯆꯍꯨꯝ ꯆꯍꯨꯝ
ꯑꯣ
ꯅꯣꯡꯃꯗ ꯆꯍꯨꯝ ꯁꯥꯏꯌꯦ ꯑꯗꯨ ꯅꯣꯡꯃꯗꯨꯃꯗꯤ ꯀꯥꯟꯊꯣꯛꯑꯝꯃꯦ
ꯑꯣ
ꯇꯪꯈꯥꯏ ꯄꯤꯔꯛꯑꯣꯗꯤ ꯍꯥꯏꯕꯅꯦ ꯂꯨꯄꯥ ꯆꯅꯤꯗ ꯑꯣꯏꯁꯨ ꯄꯤꯔꯛꯑꯣ ꯍꯥꯏꯕꯅꯦꯕ ꯑꯗꯒꯤ ꯑꯈꯣꯏꯁꯨ ꯑꯥ ꯌꯥꯝꯗꯦ ꯀꯩꯅꯣꯅꯤꯗ ꯑꯩꯈꯣꯏꯒꯤꯗꯤꯅꯦ ꯂꯧ ꯍꯥꯏꯁꯦ ꯀꯩꯅꯣꯅꯤ ꯑꯥ ꯂꯧꯕꯨꯛꯇꯅꯦ ꯍꯦꯟꯖꯥꯡ ꯅꯥꯄꯤ ꯊꯥꯕ ꯃꯇꯝ ꯃꯇꯝꯒꯤ ꯁꯨꯝ ꯀꯩꯅꯣꯗꯣ ꯑꯗꯨꯗꯣ ꯑꯥ ꯐꯧꯒꯤ ꯅꯠꯇꯦ ꯑꯗꯨ ꯑꯣꯏꯕ ꯑꯗꯨꯒꯤꯅꯤ
ꯌꯥꯝ ꯂꯥꯡꯏ ꯒꯩꯅꯣ
ꯑꯉꯥꯡ ꯂꯩꯌꯦ ꯏꯃꯧ ꯏꯆꯥꯁꯤꯡ ꯑꯗꯨꯒꯤ
ꯅꯃꯧ ꯀꯌꯥ ꯁꯨꯔꯒꯦ
ꯃꯧ ꯏꯁ ꯏꯃꯧꯁꯤ ꯌꯥꯝꯃꯦ ꯏꯃꯧ ꯑꯍꯨꯝ ꯃꯔꯤꯃꯨꯛ ꯁꯨꯔꯦ
ꯑꯣꯍꯣ
ꯃꯧꯖꯤꯡꯗꯤ ꯐꯕ꯭ꯔꯥ
ꯎꯝ ꯐꯩ
ꯐꯩ ꯐꯕꯕꯨꯗꯤ ꯑꯗꯣ ꯈꯔ ꯈꯪꯗꯦꯅꯦ ꯑꯃꯨꯃꯨꯡ ꯀꯩꯅꯣꯝꯃ ꯇꯧꯕ ꯌꯥꯎꯋꯤꯅꯦ ꯀꯩ ꯍꯥꯏꯅꯤ ꯈꯠꯅꯕ ꯑꯃꯨꯃꯨꯛ ꯀꯣꯛ ꯆꯥꯟꯅꯔꯛꯇꯕ ꯍꯥꯏꯒꯗ꯭ꯔꯥ ꯑꯗꯨꯗꯣ ꯌꯥꯎꯋꯦ ꯑꯃꯨꯃꯨꯛ ꯑꯗꯨꯒꯤ ꯅꯣꯏꯗꯤ ꯀꯃꯥꯏꯅ ꯇꯧꯔꯤ ꯅꯪꯗꯤ ꯅꯆꯥꯥ ꯅꯁꯨ ꯀꯌꯥꯝ ꯆꯥꯎꯔꯕ ꯅꯃꯧ ꯅꯆꯥ ꯐꯪꯉꯕ꯭ꯔꯥ
ꯏꯃꯧꯗꯤ ꯂꯩꯇꯦ ꯏꯆꯥ ꯅꯨꯨꯄꯤ ꯆꯥꯎꯔꯦ ꯂꯩꯩꯁꯥꯕꯤ ꯐꯥꯔꯦ
ꯑꯣ ꯀꯌꯥꯝ ꯕꯤ ꯑꯦ ꯀꯥꯔꯕꯣ
ꯀꯥꯔꯦ
ꯑꯣ ꯌꯥꯝ ꯆꯥꯎꯔꯦꯅꯦ ꯕꯤ ꯑꯦ ꯀꯥꯔꯗꯤ
ꯑꯥꯎ
ꯂꯩꯁꯥꯕꯤ ꯐꯥꯔꯦꯅꯦ ꯎꯝ ꯀꯩꯀꯩ ꯕꯤ ꯑꯦ ꯗꯪ ꯎꯝ ꯂꯥꯛꯀꯦ ꯇꯧꯕꯅꯦ ꯁꯪꯗ꯭ꯔꯦ ꯏꯕꯦꯝꯃ ꯊꯤꯟꯕꯤꯅꯕ ꯂꯩꯇꯦ
ꯅꯣꯏꯗꯤ ꯅꯣꯡꯕꯧ ꯀꯣꯏꯔꯛꯇꯦ
ꯎꯝ ꯍꯦꯛ ꯁꯪꯕ ꯀꯥꯟꯗ ꯂꯥꯛꯀꯦ ꯅꯣꯏ ꯏꯅꯦꯝꯄꯣꯛꯈꯣꯏ ꯂꯩꯔꯤꯕꯣ
ꯍꯥꯥ
ꯏꯅꯦꯝꯄꯣꯛꯍꯣꯏ ꯂꯩꯔꯤꯕꯣ
ꯂꯩꯔꯤ
ꯎꯝ ꯀꯜꯂꯤꯕꯣ ꯑꯗꯨꯝ
ꯀꯜꯂꯤ
ꯎꯝ
ꯃꯣꯏ ꯀꯟꯕꯩꯗꯤ ꯌꯥꯝ ꯀꯜꯂꯤꯗ
ꯎꯝ ꯅꯣꯏ ꯅꯨꯄꯥ ꯂꯩꯇ꯭ꯔꯣ
ꯂꯩꯩꯇꯦ
ꯀꯩ ꯊꯕꯛ ꯍꯜꯂꯛꯇ꯭ꯔꯤꯕꯣ
ꯍꯜꯂꯛꯇ꯭ꯔꯤ
ꯅꯣꯏ ꯅꯨꯄꯥ ꯅꯠꯇ꯭ꯔꯣ ꯑꯥꯏ ꯑꯥꯔ ꯕꯤ ꯑꯣꯏ ꯍꯥꯏꯗꯣ
ꯑꯧ ꯃꯥꯅꯦ
ꯎꯝ ꯑꯩ ꯍꯥꯏꯐꯦꯠꯇꯤ ꯇꯥꯈꯤꯌꯦꯕ ꯀꯩꯅꯣꯒꯤ ꯅꯨꯄꯥꯗꯣ ꯑꯥꯏ ꯑꯥꯔ ꯕꯤ ꯑꯣꯏꯌꯦꯅ
ꯅꯣꯏ ꯏꯟꯗꯣꯝꯆꯥꯁꯦ ꯅꯛꯑꯦꯕ ꯎ ꯀ
ꯂꯥꯎꯅꯕ ꯇꯥꯏ ꯏꯕꯦꯝꯃ ꯑꯗꯣ ꯂꯣꯏꯔꯕꯣ ꯆꯥꯛ ꯊꯥꯡꯉꯛꯑꯣ ꯂꯥꯎꯔꯛꯀꯗꯣꯏꯅꯤ ꯃꯅꯤꯡꯗꯒꯤ ꯀꯩꯅꯣ ꯆꯣꯠ ꯆꯥ ꯆꯣꯠ ꯆꯥ ꯃꯈꯣꯟ ꯌꯥꯝ ꯍꯧꯋꯦ ꯀꯣꯗ꯭ꯔꯣꯛ ꯀꯗ꯭ꯔꯥꯛ ꯌꯥꯝ ꯇꯧꯋꯦ
ꯃꯈꯣꯟ ꯊꯣꯛꯍꯟꯒꯅꯨꯅꯦ ꯁꯥꯎꯟꯗꯣ ꯑꯣ ꯐꯔꯦ ꯐꯔꯦ ꯅꯪꯁꯨ ꯀꯩꯅꯣ ꯇꯧꯔꯣ ꯊꯝꯅꯕ ꯇꯧꯔꯣ ꯑꯩꯈꯣꯏꯁꯨ ꯆꯥꯛ ꯆꯥꯕꯩ ꯀꯧꯔꯛꯑꯦ
ꯑꯣ ꯆꯥꯊꯣꯛꯎꯔꯣ ꯆꯥꯊꯣꯛꯎꯔꯣ
ꯎꯝ ꯊꯝꯃꯣ ꯊꯝꯃꯣ
ꯍꯣꯏ ꯍꯣꯏ
ꯎꯝ